ꯍꯜꯂꯣ ꯍꯥꯎꯚꯥꯏ꯫ ꯀꯩꯗꯧꯔꯒꯦ꯫ ꯑꯩ ꯀꯩꯅꯣꯒꯤ꯫ ꯀꯣꯂꯦꯖꯀꯤ ꯀꯩꯅꯣ ꯆꯠ꯫ ꯀꯔꯤꯗꯣ ꯑꯗꯨꯒꯤ ꯄꯣꯠ ꯆꯩꯗꯣ ꯀꯩꯀꯩ ꯋꯥꯠꯂꯤꯒꯦꯅ ꯈꯕꯥꯅ ꯍꯪꯉꯛꯄ ꯑꯗꯨꯒꯤ ꯍꯥꯏꯅꯔꯝꯕꯅꯤ꯫
ꯎꯝ ꯅꯪ ꯄꯩꯁꯥ ꯑꯦꯔ‌ꯦꯟꯁ ꯇꯧꯔꯕ꯭ꯔ‌ꯣ꯫
ꯑꯩ ꯄꯩꯁꯥꯕꯨꯗꯤ ꯂꯩꯔꯦ ꯑ ꯅꯪ ꯉꯥꯏꯔꯤꯅꯦ ꯄꯤꯃꯤꯟꯅꯁꯦ꯫
ꯈꯔ ꯇꯞꯅ ꯄꯤꯁꯤꯚꯥꯏ ꯑꯩ ꯑꯩꯈꯣꯏ ꯗꯦꯗꯤꯒ꯫ ꯗꯜ ꯇꯧꯅꯗ꯭ꯔꯤ꯫ ꯍꯨꯝ-ꯍꯨꯝ꯫
ꯗꯤꯜꯗꯨ ꯈꯔ ꯇꯨꯅ ꯇꯧꯅꯔꯣ ꯑꯗꯨꯒ ꯐꯤꯞꯇꯤꯟꯗꯗꯤ ꯄꯤꯅꯤꯡꯕ ꯚꯥꯏ ꯍꯥꯏꯗꯤ꯫
ꯑꯦ ꯇ꯭ꯋꯦꯟꯇꯤ ꯍꯥꯏꯒꯤꯈꯤꯕꯅꯤꯅꯦ ꯇ꯭ꯋꯦꯟꯇꯤ ꯇꯔꯥꯁꯤꯗꯩꯅꯦ ꯅꯪ ꯃꯃꯥꯡ ꯇ꯭ꯋꯦꯟꯇꯤ ꯍꯥꯏꯔꯦ
ꯇ꯭ꯋꯦꯟꯇꯤꯗꯣ ꯑꯩꯗꯤ ꯑꯦꯛꯖꯥꯝꯗꯣ ꯇ꯭ꯋꯦꯟꯇꯤ ꯁꯤꯗ ꯂꯣꯏꯕꯣꯏ ꯅꯤꯡꯕ ꯑꯗꯨꯒ ꯅꯥꯏꯟꯇꯤꯟ ꯅꯣ ꯂꯩ
ꯀꯅꯥꯗ ꯄꯤꯁꯟꯒꯦꯗꯨꯕ
ꯀꯩꯅꯣꯗ ꯐꯅꯥꯟ ꯐꯥꯏꯅꯥꯟꯁ ꯁꯦꯀ꯭ꯔꯦꯇꯔꯤꯗ
ꯎꯝ
ꯑꯗꯨꯒꯤꯗꯃꯛꯇ ꯑꯃꯨꯛ ꯍꯥꯏꯗꯣꯛꯑꯣ ꯍꯥꯏꯖꯤꯟꯗꯣ ꯇꯜꯗꯤꯅ
ꯕꯥꯔꯗꯦꯁꯨ ꯀꯨꯏꯗ꯭ꯔꯦ ꯇꯧꯔꯤꯁꯦ ꯄꯩꯁꯥ ꯆꯠꯐꯝꯒꯤ ꯆꯠꯐꯝ ꯉꯥꯛꯇ
ꯉꯁꯤ ꯁꯤꯛꯁ ꯑꯣꯏꯔꯝꯒꯅꯤꯅꯦ
ꯎꯝ
ꯑꯩꯁꯨ ꯍꯌꯦꯡ ꯊꯕꯛ ꯆꯠꯀꯦ ꯇꯧꯕꯅꯦ ꯆꯠꯀꯗꯕ ꯑꯝꯗꯣ ꯁꯪꯗꯦꯕ ꯍꯌꯦꯡꯗꯨ ꯆꯠꯂꯔꯣꯏ ꯃꯥ ꯍꯥꯏꯔꯛꯀꯅꯤ ꯑꯁꯤ ꯄꯣꯠꯂ ꯆꯛꯈꯤꯒꯨꯝ ꯇꯧꯕꯅꯤ ꯂꯥꯏ ꯈꯨꯔꯨꯝꯕꯒ ꯄꯣꯠꯀ ꯂꯩꯈꯤꯒꯦꯅ ꯍꯥꯏꯔꯝꯕꯅꯦ
ꯄꯩꯉꯥ ꯅꯨꯃꯤꯠꯀ ꯇꯥꯖ
ꯑꯩ ꯍꯥꯏꯈ꯭ꯔꯕꯅꯤ ꯅꯪ ꯇꯦꯟꯒ ꯇꯨꯌꯦꯞꯀꯗꯤ ꯌꯥꯔꯨꯀꯣ ꯑꯩ ꯑꯇꯩ ꯍꯥꯏꯔꯛꯎ ꯅ
ꯇꯦꯟ ꯇꯨꯌꯦꯜꯐ ꯑꯗꯨꯒ ꯃꯟꯗꯦ ꯅꯨꯃꯤꯠꯀ
ꯃꯟꯗꯦ ꯀꯩ ꯂꯩꯒꯦ
ꯃꯟꯗꯦ ꯗꯣꯛꯇ ꯆꯠꯀꯅꯤ
ꯑꯁ ꯑꯗꯨ ꯑꯗꯨꯗꯤ ꯃꯟꯗꯦ ꯑꯦꯠꯅꯤꯅꯦ
ꯎꯝ
ꯅꯣꯏꯗꯥꯒꯤꯔ
ꯎꯝ
ꯗꯨꯗꯤ ꯑꯩ ꯆꯠꯇꯣꯏꯖꯦ ꯅꯥꯏꯟ
ꯃꯆꯥꯕꯨꯗꯤ ꯑꯗꯨꯝ ꯁꯪꯕ ꯑꯆꯧꯕꯗꯣ ꯁꯪꯉꯣꯏꯗꯧꯕ
ꯆꯠꯅꯣ
ꯎꯝ ꯎꯝ ꯀꯩꯅꯣꯒꯤꯗꯣ ꯍꯥꯏꯅꯔꯨꯕꯏ ꯑꯗꯨꯒ
ꯍꯥꯏꯅ ꯔꯗꯝꯅꯤ ꯑꯗꯨꯁꯨ ꯑꯩꯗꯤ ꯇꯟ ꯂꯩꯅꯦ ꯍꯥꯏꯕ
ꯇꯜꯂꯦꯅ ꯇꯧꯗꯕ ꯌꯥꯗꯕꯅꯦꯕꯀꯣ
ꯆꯠꯇꯕꯗꯤ ꯌꯥꯗꯕ ꯅꯨꯃꯤꯠ ꯀꯌꯥꯅꯤꯒꯤ ꯖꯔꯅꯤꯅꯤ ꯍꯥꯏꯒꯦ ꯚꯥꯏ ꯑꯩꯈꯣꯏꯒꯤꯁꯦ
ꯃꯐꯝ ꯇꯔꯦꯠ ꯅꯤꯄꯥꯜꯗꯤ ꯁꯨꯕꯅꯦ ꯑꯗꯣ ꯑꯩ ꯌꯥꯝꯗ꯭ꯔꯕ ꯅꯨꯃꯤꯠ ꯅꯤꯅꯤ ꯅꯠꯇ꯭ꯔꯒ ꯍꯨꯝꯅꯤꯗꯤ ꯂꯩꯗꯧ ꯃꯥꯜꯂꯦ
ꯀꯩꯅꯣ ꯅꯤꯄꯥꯟ ꯒꯗꯨꯗꯤ ꯚꯥꯏ ꯅꯣꯡꯃꯗ ꯃꯐꯝ ꯑ ꯑꯍꯨꯝ ꯆꯠꯀꯦꯕꯨ ꯍꯥꯏꯔꯛꯀꯅꯤꯗ ꯃꯣꯏ
ꯑꯗꯨꯅꯦ ꯅꯤꯅꯤ ꯍꯨꯝꯅꯤ ꯍꯥꯏꯖꯦ
ꯎꯝ
ꯃꯉꯥꯒꯁꯦ ꯀꯩꯁꯨ ꯌꯧꯔꯣꯏꯅꯦ ꯑꯗꯨꯗꯤ
ꯌꯧꯔꯣꯏ
ꯀꯨꯏꯒꯗꯕ ꯖ꯭ꯔꯅꯤ ꯅꯠꯇꯦꯗ
ꯑꯗꯨꯅꯦ ꯂꯝꯁꯥꯡ ꯆꯠꯄꯒ ꯑꯣꯏꯔꯦ ꯃꯈꯥꯗꯒ ꯆꯠꯂꯦ ꯀꯣꯛ
ꯁꯥꯥꯖꯤꯒ
ꯑꯩ ꯂꯝꯁꯥꯡꯆꯠ ꯑꯗꯨ ꯀꯣꯛ ꯌꯥꯝ ꯉꯥꯎꯒꯜꯂꯦꯕ ꯅꯨꯄꯤ ꯑꯉꯥꯡ ꯃꯃꯥꯡꯗꯨꯗ ꯑꯃꯨꯛ ꯑꯣ
ꯀꯥꯏꯅꯣ ꯕꯁ ꯁꯤ ꯀꯩ ꯅꯨꯄꯒ ꯅꯨꯄꯤꯒ ꯇꯣꯉꯥꯟ ꯇꯣꯉꯥꯟ ꯄꯨꯗꯩ ꯑꯣꯏꯔꯝꯒꯅꯤ
ꯃꯤ ꯌꯥꯝꯃꯕꯨꯗꯤ ꯑꯗꯨꯃꯥꯏꯅ ꯄꯨꯔꯛꯀꯅꯤ ꯑꯗꯣ ꯌꯥꯝꯗ꯭ꯔꯗꯤ ꯄꯨꯂꯞ ꯄꯨꯟꯁꯤꯜꯂꯛꯀꯅꯤ
ꯕꯁ ꯑꯃꯗ ꯃꯤ ꯌꯥꯡꯈꯩ ꯆꯟ ꯍꯦꯟꯅ ꯆꯟꯕ꯭ꯔꯣ
ꯎꯝ ꯌꯥꯝ ꯗꯥꯔꯕꯗ ꯚꯥꯏ ꯀꯨꯟꯊ꯭ꯔꯥ ꯐꯨꯗꯤ ꯀꯨꯟꯊ꯭ꯔꯥ ꯅꯤꯝꯐꯨꯗꯤ ꯆꯠꯂꯝꯒꯅꯤꯗ
ꯆꯂꯝꯒꯅꯤꯗ ꯑꯗꯨꯅꯦ ꯑꯩꯁꯨ ꯈꯜꯂꯤꯁꯦ ꯎꯝ
ꯇꯧꯔꯤꯁꯦ ꯃꯤ ꯑꯅꯤ ꯑꯅꯤ ꯑꯅꯤꯅꯦꯕ ꯀꯣ ꯐꯝꯃꯤꯖꯦ
ꯑꯍꯨꯝ ꯐꯝꯕ ꯌꯥꯎꯋꯦꯍꯦ
ꯑꯍꯣꯏ ꯍꯧꯖꯤꯛ ꯑꯅꯤꯅꯤ ꯐꯝꯃꯕꯅꯦꯕ ꯑꯅꯤ ꯑꯅꯤꯅꯤ ꯑꯗꯨ ꯑꯅꯤ ꯑꯅꯤ ꯐꯝꯃ ꯔꯣꯗꯣ ꯇꯔꯥ ꯊꯥꯔꯦꯅ ꯈꯜꯂꯣꯅꯦ ꯔꯣꯗꯣ ꯌꯥꯝꯗ꯭ꯔꯕꯗ ꯇꯔꯥꯗꯤ ꯊꯥꯔꯝꯒꯅꯤꯗ ꯅꯠꯇ꯭ꯔꯁꯨ ꯇꯔꯦꯠ ꯅꯤꯄꯥꯜꯗꯤ
ꯊꯔꯝꯒꯅꯤ ꯀꯩꯅꯣ
ꯑꯗꯨꯗꯤ ꯃꯤ ꯀꯌꯥ ꯇꯥꯔꯦ
ꯇꯔꯥ ꯊꯥꯔꯦꯗ ꯑꯅꯤꯅꯤꯗꯨ ꯕꯥꯏ ꯃꯔꯤꯅꯦꯕ ꯊꯥꯔꯛ ꯑꯗꯨꯗꯤ ꯅꯠꯇ꯭ꯔ ꯔꯣ ꯑꯃꯗ ꯌꯦꯠꯇ ꯑꯃ ꯑꯣꯏꯗ ꯑꯃ
ꯑꯥ
ꯑꯗꯨꯅꯤ ꯑꯗꯨꯗꯤ ꯅꯤꯝꯐꯨꯗꯤ ꯐꯝꯃꯤ ꯑꯅꯤꯅꯤꯗ
ꯑ ꯃꯤ ꯅꯤꯐꯨꯗꯤ ꯐꯝꯅꯦ ꯍꯣꯏ ꯎꯝ ꯀꯩꯅꯣ ꯍꯥꯏ ꯑꯗꯨꯅꯤꯗ ꯌꯥꯡꯈꯩꯃꯨꯛ ꯆꯥꯡ ꯍꯥꯏꯗꯨꯅꯤꯗ ꯇꯨ
ꯄꯨꯖꯥ ꯌꯥꯎꯗꯖꯥꯔꯣ
ꯑꯣꯖꯥ ꯑꯣꯖꯥ ꯌꯥꯎꯅꯤ ꯑꯗꯨꯒ ꯊꯣꯡꯗꯣ ꯑꯣꯖꯥ ꯌꯥꯎꯅꯤ ꯑꯗꯨꯒ ꯀꯩꯅꯣꯈꯩ ꯌꯥꯎꯅꯤ ꯒ ꯃꯣꯏꯅ ꯒꯥꯏꯗ ꯇꯧꯔ ꯆꯠꯇꯣꯏꯔꯝꯅꯤ
ꯎꯝ ꯒꯥꯢꯠ ꯄꯤꯅꯕ ꯑꯃꯗꯤ ꯌꯥꯎꯒꯔꯅꯤ ꯇꯨꯔꯤꯁ ꯒꯥꯏꯗꯠꯇ
ꯎꯝ ꯑ ꯑꯦꯛꯖꯥꯝ ꯂꯣꯏꯕꯒ ꯍꯥꯏꯗꯤ ꯄꯣꯠ ꯆꯩꯗ ꯂꯩꯁꯜꯂꯅꯤ ꯑꯗꯨꯒ ꯄꯦꯛ ꯑꯗꯨ ꯇꯧꯁꯟꯕ ꯍꯧꯕ ꯌꯥꯔꯦ ꯑꯦꯛꯖꯥꯝ ꯂꯣꯏꯕꯒ ꯑꯗꯨꯝ ꯆꯠꯅꯤ ꯍꯥꯏꯕꯥ ꯀꯔꯤꯝ ꯍꯥꯏꯅꯤ
ꯑꯩꯗꯨꯁꯨ ꯄꯨꯗꯣꯏꯁꯦ
ꯑꯩꯗꯤꯉꯣ ꯍꯥꯟꯅ ꯄꯤꯁꯟꯕ ꯀꯥꯡꯕꯨꯅ ꯍꯥꯟꯅ ꯄꯨꯒꯗ꯭ꯔꯥꯒ ꯈꯜꯂꯤꯅꯤ ꯍꯥꯏꯗꯤ ꯐ꯭ꯂꯥꯏꯠ ꯑꯝꯗ ꯄꯨꯂꯞꯇꯤ ꯆꯜꯂꯣꯏꯕꯀꯣ
ꯈꯪꯗꯦ
ꯅꯠꯇ꯭ꯔꯒ ꯅꯣꯡꯃꯗ ꯅꯣꯡꯃꯗ ꯄꯥꯏꯔꯁꯨ ꯑꯌꯨꯛ ꯅꯨꯡꯊꯤꯜ ꯁꯨꯃꯥꯏꯅ ꯈꯥꯏꯗꯣꯛ ꯈꯥꯏꯗꯣꯛ ꯄꯥꯏꯅꯦꯕ
ꯎꯝ ꯑꯩꯈꯣꯏ ꯑꯩꯈꯣꯏꯗꯤ ꯄꯨꯂꯞ ꯄꯨꯟꯃꯤꯅ ꯍꯧꯁꯦ ꯄꯨꯂꯞ ꯆꯥꯅꯕ ꯁꯦꯠ ꯀꯥꯏꯔꯛꯀꯅꯣ ꯍꯥꯏꯔꯝꯃꯣ ꯑꯗꯨꯒ ꯁꯦꯠ ꯀꯥꯏꯅꯔꯗꯤ ꯐꯔꯛ ꯇꯥꯅꯤ
ꯑꯗꯨꯃꯥꯏꯅ ꯇꯧꯔꯒꯀꯣ
ꯎꯝ
ꯑꯗꯣ ꯕꯥꯢ ꯗꯦꯠ ꯐꯤꯞꯇꯤꯟ ꯑꯗꯨꯃꯥꯏꯅ ꯄꯤꯖꯦ ꯍꯥꯏꯖꯤꯅꯦ ꯅꯣꯏ ꯀꯩꯅꯣ ꯄꯥꯥꯗ ꯐꯖꯅ ꯍꯥꯏꯅꯔꯣ
ꯀ ꯀ꯭ꯔ ꯆꯗꯅꯅꯤ ꯍꯥꯏ
ꯑꯩꯒ ꯅꯪꯒꯗꯤ ꯂꯩꯔꯦ ꯑꯗꯣ ꯀꯩꯅꯣꯒꯤꯗꯣ ꯍꯪꯉꯛꯈꯤꯒꯦ ꯍꯥꯏꯖꯔꯦ ꯄꯣꯗꯌꯥꯟꯒꯤꯗꯨꯗꯤ ꯑꯩꯈꯣꯏꯗꯒꯤ ꯑꯩꯈꯣꯏ ꯑꯅꯤ ꯑꯃ ꯂꯩꯔꯦ
ꯆꯥꯎꯕꯒ
ꯎꯝ ꯍꯦꯜꯂꯣ
ꯍꯣꯏ ꯄꯅꯎꯗꯤ ꯌꯥꯎ ꯕꯃꯥꯟꯗꯦ ꯑ
ꯎꯝ ꯃꯗ ꯃꯥ ꯅꯨꯡ ꯅꯨꯡꯉꯥꯏ ꯇꯨ
ꯎꯝ
ꯌꯥꯎꯗꯤ ꯌꯥꯎꯅꯤꯡ ꯃꯣꯕꯥꯏꯜ
ꯎꯇꯗꯤ ꯀ
ꯀꯩꯅꯣꯒꯤꯗ ꯇꯋꯥꯡ ꯆꯠꯁꯤꯒꯩ ꯍꯥꯏꯕꯗ ꯍꯔꯥꯎꯔꯒꯦ ꯍꯥꯏꯗꯣ
ꯑꯗꯨꯁꯨ ꯆꯠꯁꯤ ꯆꯠꯁꯤ ꯌꯦꯡꯉꯣ ꯚꯥꯏ
ꯁꯠꯁꯦ ꯁꯠꯁꯦ ꯄꯣꯠꯊꯣꯛꯀꯗꯕ ꯄꯣꯠꯅꯦꯕ ꯚꯥꯏ
ꯑꯗꯨꯗꯤ ꯀꯝꯄꯜꯁꯔꯤ ꯑꯗꯣ ꯀꯩꯅꯣꯗꯣ ꯊꯦꯡꯊꯅ ꯇꯥꯔꯗꯤ ꯈꯪꯗ꯭ꯔꯤꯕꯣ ꯉ
ꯎꯝ ꯑꯩꯗꯤ ꯆꯞ ꯆꯥꯗꯅꯦ ꯍꯥꯏ ꯚꯥꯏ ꯍꯥꯏꯗꯤ ꯌꯨꯝ ꯍꯣꯡꯗꯣꯛꯄꯒꯤ ꯈꯤꯇꯪꯒ ꯊꯕꯛ ꯀꯨꯝꯃꯛꯄ ꯇꯟꯖꯥ ꯑꯩ ꯇꯥꯗꯣꯏꯒꯦ ꯑꯗꯨꯗꯣ
ꯅꯣꯏ ꯌꯨꯝ ꯄ꯭ꯂꯁꯇ ꯇꯧꯕ ꯂꯣꯏꯔꯕꯣ ꯎꯝ
ꯎꯝ ꯍꯝ ꯀꯌꯥꯏ ꯅ ꯊꯗꯦ
ꯅꯣꯏ ꯌꯨꯝ ꯄ꯭ꯂꯁꯇ ꯇꯧꯔꯕꯕ
ꯀꯥꯂꯣꯏꯗꯤ ꯄ꯭ꯂꯁꯇ ꯇꯧꯈꯤꯔꯣꯏ ꯚꯏ ꯀꯩꯅꯣ ꯍꯥꯏꯗꯤ ꯎꯝ ꯄꯨꯔꯥ ꯐꯤꯠꯇꯤꯡ ꯇꯧꯈꯤꯗꯣꯏꯅꯦ ꯆꯦꯛ ꯀꯧꯔꯛꯑꯒ ꯀꯥꯒ ꯑꯣꯌꯥ ꯐꯤꯠꯇꯤꯡ ꯇꯧꯋꯤꯅꯦ ꯍꯧꯔꯣ ꯑꯗꯨꯏ ꯅꯨꯅꯨꯡ ꯍꯥꯏꯥꯏꯐꯗꯤꯡ ꯇꯧꯕ
ꯃꯁꯤ ꯇꯦꯡꯀꯤ ꯄ꯭ꯂꯁꯇ ꯇꯧꯒꯦꯕꯨ ꯍꯥꯏꯔꯝꯕꯅꯦ ꯕꯥꯅ
ꯑꯗꯨ ꯊꯕꯛ ꯂꯣꯏꯔꯛꯄꯒꯤꯗꯣ ꯅꯠꯇ꯭ꯔꯒ ꯅꯠꯇ꯭ꯔꯒꯅ ꯊꯕꯛ ꯇꯧꯅ ꯇꯧꯅ ꯁꯨꯝ ꯁꯨꯃꯤꯟꯅꯔꯤꯀꯥꯟꯒꯤꯗꯣ ꯍꯥꯏ ꯅꯪꯅ ꯍꯥꯏꯗꯣꯏꯁꯦ ꯑꯗꯨꯒꯨꯝꯕ ꯊꯕꯛ ꯁꯨꯔꯤ ꯀꯥꯟꯗꯒꯨꯝꯕ ꯍꯥꯏꯗꯣꯏꯁꯦ꯫ ꯑꯗꯨꯗ ꯍꯥꯏꯔꯗꯤ ꯑꯗꯨꯝ ꯌꯥꯔꯛꯀꯅꯦꯕ
ꯄꯩꯁꯥꯇꯠꯇ ꯇꯖꯥꯗꯤ ꯇꯥꯌꯦ ꯍꯟꯗꯛꯀꯤ ꯁꯤꯝꯗꯤ꯫
ꯊꯕꯛ ꯁꯨꯕ ꯍꯧ ꯂꯣꯏꯔꯛꯄꯒꯤ ꯆꯥ ꯅꯨꯡꯊꯛꯄ ꯀꯥꯟ ꯂꯩꯗꯅ
ꯎꯝ
ꯎꯝ ꯑꯗꯨꯒꯨꯝꯕꯗ ꯍꯥꯏꯍꯧ ꯑꯣꯕ ꯍꯥꯏꯗꯤ ꯍꯟꯇꯛ ꯃꯇꯥꯡ ꯆꯥꯟꯁꯁꯤꯗ ꯆꯠꯍꯧꯗ꯭ꯔꯗꯤ ꯅꯪ ꯀꯩꯁꯨ
ꯚꯥꯏ ꯆꯠꯀꯅꯤꯍꯦ ꯑꯩ ꯆꯠꯀꯅꯤ ꯆꯠꯇꯅ ꯇꯣꯛꯄ ꯌꯥꯕ꯭ꯔꯣꯏꯇ ꯇꯔꯥ ꯔꯥ ꯔ
ꯑꯩ ꯍꯥꯏꯔ ꯑꯩ ꯆꯠꯊꯣꯛꯎꯔꯕꯅꯤꯅ ꯀꯩꯁꯨ ꯆꯠꯅꯤꯡꯉꯔꯣꯏꯕ ꯑꯩ꯫
ꯑꯍꯦ ꯍꯦ ꯍ ꯃꯊꯪꯒꯤ ꯀꯩꯅꯣ ꯆꯠꯀꯗꯣꯏꯅꯤ ꯀꯩꯅꯣ ꯇꯋꯥꯡ ꯆꯠꯀꯗꯣꯏ
ꯇꯋꯥꯡ ꯅꯠꯇ꯭ꯔꯁꯨ ꯅꯦꯄꯥꯟ ꯅꯦꯄꯥꯟ ꯆꯠꯄ ꯌꯥꯏꯌꯦ꯫
ꯅꯦꯄꯥꯜꯗꯨ ꯚꯥꯏ ꯇꯋꯥꯡ ꯐꯥꯎꯔ ꯆꯠ ꯐꯥꯎꯔ ꯆꯠꯀꯥꯗꯣꯏꯅꯤ ꯀꯩꯅꯣ ꯇꯋꯥꯡ ꯃꯌꯥꯅꯤ ꯀꯩꯅꯣ ꯍꯥꯏꯗꯤ ꯇꯋꯥꯡꯃꯛ ꯐꯥꯎꯗ꯭ꯔꯒꯁꯨ ꯁꯨ ꯀꯩꯅꯣ ꯐꯥꯎꯒꯗꯣꯏꯅꯤ ꯀꯩꯅꯣ ꯑꯔꯨꯅꯆꯜ ꯐꯥꯎꯈ꯭ꯔꯣ ꯃꯦꯘꯥꯂꯌꯥꯗꯩꯁꯨ ꯆꯪꯕ꯭ꯔꯣꯅꯦ ꯅꯦꯄꯥꯜꯁꯦ
ꯈꯪꯗꯦ ꯑꯗꯨꯃꯥꯏꯅ ꯇꯧꯕꯅꯦ꯫
ꯑꯁꯥꯝ ꯑꯁꯥꯝꯗꯩꯗꯤ ꯃꯦꯘꯥꯂꯌꯥꯗꯩ ꯅꯦꯄꯥꯜ ꯆꯪꯕ꯭ꯔꯥꯅꯦ ꯚꯣꯗꯔ ꯑꯦꯔꯤꯌꯥ ꯀꯥꯎꯈ꯭ꯔꯦ ꯅꯦꯄꯥꯜ ꯚꯣꯗꯔ ꯑꯦꯔꯤꯌꯥꯁꯦ ꯀꯅꯥ ꯀꯅꯥꯅꯣ꯫
ꯇꯋꯥꯡꯗꯨ ꯅꯦꯄꯥꯜ ꯅꯦꯄꯥꯟ ꯐꯥꯎꯔ ꯆꯠ ꯇꯨꯟꯅꯤꯒꯅꯣ
ꯀꯥꯎꯒ꯭ꯔꯦꯗ ꯑꯩꯁꯨ ꯎꯝ ꯍꯟꯗꯛꯀꯤꯁꯤꯗꯤ ꯍꯣꯏ ꯆꯠꯄꯨꯗꯤ ꯆꯠꯅꯤ ꯑꯗꯣ ꯅꯨꯡꯉꯥꯏꯕꯗꯤ ꯈꯤꯇꯪꯗꯤ ꯋꯥꯠ ꯈꯤꯅꯤ ꯁꯝꯃꯔꯅꯤꯅꯀꯣ ꯁꯥꯒꯠꯂꯛꯄ ꯇꯥꯟꯖꯥꯅꯤꯅ꯫
ꯁꯝꯃꯔꯗꯅꯤ ꯀꯣꯅꯣ ꯆꯠꯅꯩꯁꯦ ꯚꯥꯏ꯫
ꯎꯝ ꯃꯤꯅ ꯑꯃꯨꯛ ꯀꯩꯅꯣꯗ ꯆꯠꯄ ꯄ꯭ꯔꯥꯏꯚꯦꯠ ꯚꯦꯗ ꯄ꯭ꯔꯥꯏꯚꯦꯠ ꯚꯦꯀꯜꯗ ꯆꯠꯄꯅꯤꯗꯅ ꯃꯤꯅ ꯑꯃꯨꯛ꯫
ꯍꯣꯏ ꯚꯥꯏ ꯊꯝꯃꯒꯦ ꯅꯣꯁꯨ ꯊꯕꯛ ꯇꯧꯖꯧꯔꯣ꯫